ꯀꯩꯗꯧꯔꯤꯅꯣ
ꯁꯨꯝ ꯂꯩꯔꯝꯕꯅꯦ
ꯀꯃꯥꯏ ꯀꯃꯥꯏ ꯇꯧꯒ꯭ꯔꯕ ꯉꯁꯤ ꯅꯣꯡꯃꯖꯤꯒꯤ
ꯀꯩꯕꯨ ꯇꯧꯔꯨꯅꯤ ꯀꯥꯂꯦꯟ ꯊꯥꯁꯤꯗ ꯑꯏꯪꯕ ꯈꯔ ꯐꯤ ꯈꯔ ꯆꯠ ꯇꯧ ꯇꯥꯕꯅꯤ
ꯑꯣ ꯍꯧꯖꯤꯛꯀꯥꯟꯒꯤ ꯑꯏꯪꯕꯁꯤ ꯀꯔꯝ ꯀꯔꯝꯕ ꯃꯐꯝꯗ ꯆꯠꯅꯔꯤꯒꯦ ꯃꯌꯥꯝꯖꯤꯕꯨ
ꯃꯤ ꯃꯌꯥꯝꯁꯦ ꯑꯌꯤꯡꯕ ꯊꯤꯕꯗ ꯂꯝꯐꯦꯜ ꯄꯥꯠ ꯀꯩꯀꯥ ꯂꯣꯏ ꯌꯧꯔꯄꯣꯠꯅꯤꯗ ꯗ ꯀꯔꯤꯗ ꯈꯔ ꯇꯥ ꯈꯔ ꯇꯨꯝ ꯐꯦꯟ ꯃꯈꯥꯗ ꯈꯔ ꯌꯥꯏ ꯂꯩꯏꯗꯤ
ꯑꯌꯤꯡꯕ ꯊꯤꯕꯒꯤ ꯗꯤ ꯃꯐꯝ ꯃꯐꯝꯗꯤ ꯃꯌꯥꯝ ꯂꯩꯗ ꯑꯩꯅ ꯈꯪꯕꯗꯁꯨ ꯊꯥꯡꯃꯩꯕꯟ ꯆꯤꯡꯗ ꯆꯠꯂꯁꯨ ꯏꯪꯒꯅꯤ ꯂꯥꯡꯒꯣꯜ ꯆꯤꯡꯗ ꯆꯠꯂꯁꯨ ꯏꯪꯒꯅꯤ ꯑꯒꯤꯗꯤ ꯑꯃ ꯍꯩꯉꯥꯡꯒꯤ ꯀꯔꯤꯁ ꯁꯪꯒꯣꯜ ꯑꯆꯧꯕ ꯑꯃ
ꯍꯣꯏꯅꯦ ꯍꯣꯏꯅꯦ ꯍꯉꯥꯡꯒꯤ ꯍꯩꯉꯥꯡ ꯒꯤ ꯃꯥꯔꯖꯤꯡ ꯆꯤꯡ ꯄꯣꯂꯣ ꯁꯥꯕꯗꯣ
ꯑꯥ ꯑꯗꯨ ꯆꯠꯂꯁꯨ ꯏꯪꯒꯅꯤꯗ
ꯎꯝ
ꯀꯩꯅꯣꯗ ꯆꯠꯂꯨꯁꯤ ꯎ
ꯆꯤꯡ ꯀꯥꯕꯗꯗꯤ ꯁꯥꯔꯣꯏꯗ꯭ꯔꯣ ꯍꯥꯏꯁꯦ
ꯗꯣꯢꯖꯨ ꯑꯏꯪꯕꯗ ꯍꯦꯛ ꯃꯗꯅꯨꯡꯉꯥꯏ ꯗ
ꯎꯝ
ꯀꯩꯅꯣ ꯆꯥꯛ ꯆꯥꯔꯕꯣ ꯅꯪꯕꯣ
ꯆꯥꯗ꯭ꯔꯤꯌꯦ ꯑꯉꯥꯡꯈꯩꯅ ꯊꯣꯡꯉꯤꯌꯦ
ꯀꯩꯖꯥꯡ ꯊꯣꯡꯉꯤꯅꯣ ꯍꯥꯏꯖꯦ
ꯑꯁ ꯉꯁꯤꯗꯤ ꯌꯦꯟ ꯆꯥꯗ ꯀꯨꯏꯔꯦꯅ ꯌꯦꯟ ꯇꯧꯁꯤ ꯇꯧꯔꯤ
ꯑꯣ ꯃꯩꯇꯩꯅꯤ ꯌꯦꯜꯂꯣ ꯕꯣꯏꯂꯔꯣ
ꯀꯗꯥꯏꯗꯒꯤ ꯃꯩꯇꯩꯌꯦꯅꯣꯗ ꯁ꯭ꯋꯥꯏꯗꯕꯨ ꯕꯣꯏꯂꯔꯅꯤ
ꯑꯣ
ꯌꯨꯝꯂꯣꯝꯗ ꯂꯩꯔꯗꯤ ꯃꯩꯇꯩ ꯌꯦꯟꯆꯥ ꯐꯪꯗꯧꯕ
ꯑꯣ ꯃꯩꯇꯩ ꯌꯦꯟꯒ ꯕꯣꯢꯂꯔꯒꯁꯦ ꯀꯌꯥꯝ ꯈꯦꯠꯅꯒꯦ ꯑꯝꯇ ꯍꯥꯏꯌꯨꯗꯅ ꯑꯝꯇ ꯇꯥꯒꯦ
ꯑꯦ ꯀꯔꯤ ꯋꯥꯅꯣꯗ ꯃꯩꯇꯩꯌꯦꯟꯒ ꯕꯣꯏꯂꯔꯒ ꯈꯦꯅꯕ ꯇꯥꯛꯑꯣ ꯍꯥꯏꯁꯤꯕꯣ ꯃꯩꯇꯩꯌꯦꯅ ꯌꯨꯝꯂꯣꯝꯒꯤ ꯑꯍꯥꯡꯕ ꯃꯄꯥꯁꯤꯗ ꯆꯦꯟ ꯆꯣꯡꯗꯨꯅ ꯁꯥꯟꯅꯔꯒ ꯇꯤꯟ ꯀꯥꯡ ꯐꯥꯔ ꯆꯥꯕꯅꯤꯗꯣ
ꯑꯥ
ꯕꯣꯏꯂꯔꯁꯤꯅ ꯁ꯭ꯋꯥꯏꯗꯒꯤ ꯐꯥꯖꯤꯜꯂꯒ ꯖꯦꯜꯗ ꯊꯝꯕꯗꯧꯅ ꯃꯆꯤꯟꯖꯥꯛ ꯄꯥꯄꯤꯗ ꯄꯤꯖꯔꯒ ꯄꯪꯂꯣꯏꯗꯅ ꯍꯦꯜꯂꯒ ꯄꯣꯊꯥꯍꯜꯂꯒ ꯁꯥꯟꯅꯕꯅꯤ ꯆꯥꯎꯍꯟꯕꯅꯤꯗꯣ ꯍꯥꯎꯋꯥꯅꯤ ꯍꯧꯖꯤꯛꯇꯤ ꯑꯗꯨꯝ ꯆꯥꯕꯗꯗꯤ ꯃꯩꯇꯩꯅ ꯍꯦꯟꯟꯅ ꯇꯥꯕꯅꯤꯅꯦ
ꯀꯩꯅꯣꯁꯦ ꯎꯝ ꯕꯣꯏꯂꯔꯒꯤ ꯑꯔꯨꯝꯕꯗꯒꯗꯤ ꯃꯥꯒꯤ ꯋꯦꯠꯁꯦ ꯀꯦꯖꯤꯁꯦ ꯕꯣꯏꯂꯔꯗꯒꯗꯤ ꯀꯦꯖꯤ ꯇꯔꯥꯅꯤꯊꯣꯏ ꯇꯥꯕ ꯇꯔꯥꯍꯨꯝꯗꯣꯏ ꯇꯥꯕꯒ ꯁ ꯂꯣꯏꯔ ꯑꯗꯨ ꯇꯥꯏꯌꯦꯌꯦ ꯎꯝ ꯑꯗꯣ ꯑꯩꯈꯣꯏꯒꯤ ꯂꯩꯔꯤꯕ ꯃꯩꯇꯩ ꯌꯦꯟꯁꯤꯗꯗꯤ ꯁꯨꯝ ꯂꯣꯏꯀꯥꯟꯗ ꯃꯩꯇꯩꯅ ꯈ꯭ꯋꯥꯏꯗꯒꯤ ꯆꯥꯎꯔꯕꯗ ꯀꯦꯖꯤ ꯀꯌꯥꯃꯨꯛꯀ ꯇꯥꯒꯦ ꯈꯪꯕꯗꯨꯁꯨ ꯅꯪꯅ
ꯃꯩꯇꯩꯗ ꯈ꯭ꯋꯥꯏ ꯆꯥꯎꯔꯕꯗ ꯀꯦ ꯖꯤ ꯂꯥꯕꯗꯅꯀꯣ ꯂꯥꯕꯗꯅ ꯑꯩꯈꯣꯏ ꯒꯤ ꯑꯅꯤ ꯃꯈꯥꯏ ꯑꯍꯨꯝꯒꯤ ꯆꯥꯡꯗꯒ ꯇꯥꯗꯨꯗꯤ ꯆꯥꯎꯔꯦꯕꯀ ꯑꯗꯨꯝ
ꯑꯥ
ꯃꯩꯇꯩ ꯌꯦꯟꯗꯤ ꯄꯥꯛ ꯆꯥꯎꯗꯦꯕ ꯗꯤ ꯃꯣꯏꯒꯤꯅ ꯃꯁꯥꯗ ꯌꯥꯝ ꯐꯤꯠ ꯑꯣꯏꯕ ꯍꯥꯏꯇꯥꯔꯦꯀꯣ ꯑꯗꯨ ꯆ ꯇꯧꯕ ꯁꯥꯟꯅꯕ ꯌꯥꯡꯕ ꯀꯥꯡꯕꯨꯅꯦꯕ
ꯑꯥ
ꯑꯗꯨꯒ ꯕꯣꯏꯂꯔꯁꯤꯗꯤ ꯃꯁꯥꯒꯤ ꯑꯩꯈꯣꯏꯒꯤ ꯍꯤꯗꯥꯛꯀꯨꯝꯕ ꯁꯤꯖꯤꯟꯅꯔꯒ ꯑꯣꯜꯂꯛꯄꯅꯤꯅꯀꯣ ꯃꯣꯏꯗ ꯑꯩꯈꯣꯏꯒꯤ ꯃꯤꯗꯁꯨ ꯂꯩꯗꯅ ꯅꯣꯏꯒꯟꯕ ꯍꯥꯏꯕ ꯑꯃ ꯑꯗꯨꯒꯤ ꯑꯗꯨꯃꯥꯏꯅ ꯐꯦꯠ ꯌꯥꯎꯕ ꯃꯁꯜ ꯌꯥꯝ ꯌꯥꯎꯗꯕ ꯀꯥꯡꯕꯨ ꯑꯣꯏꯗꯣꯏꯅꯦꯕ
ꯑ
ꯣꯏꯂꯔꯗꯤ ꯑꯗꯨꯝ ꯂꯣꯏꯔꯦ ꯈ ꯃꯥꯒꯤ ꯃꯆꯤꯟꯖꯥꯛ ꯀꯩꯀꯥ ꯆꯥꯛ ꯅꯨꯡ ꯄꯤꯖꯔꯗꯤꯅꯦ
ꯎꯝ
ꯐꯥꯎꯅꯦꯕ ꯑꯗꯨꯒ ꯑꯩꯈꯣꯏꯅ ꯆꯨꯝꯅꯒꯤ ꯁꯨꯝ ꯃꯩꯇꯩꯌꯦꯟꯒꯤ ꯁꯨꯃꯥꯏꯅ ꯄꯤꯖꯕ ꯄꯩꯁꯥ ꯊꯥꯗꯣꯛꯄ ꯑꯣꯏꯗꯤꯅꯦ ꯃꯥꯁꯨꯣ ꯆꯤꯂꯀꯅꯦꯕ ꯑꯗꯣ ꯍꯌꯦꯡ ꯁꯨꯝ ꯇꯥꯈꯤꯅꯦꯕ ꯃꯥꯁꯨ ꯀꯣ ꯑꯗ ꯀ ꯃ ꯑꯣꯏ ꯃꯥ ꯃꯥꯁ ꯍꯥꯏꯗꯤ ꯑꯩꯈꯣꯏꯅ ꯗꯤꯆꯥ ꯍꯧꯔꯤꯉꯩꯗꯒꯤ ꯐꯤꯠꯅꯦꯁ ꯍꯥꯏ ꯗꯤ ꯑꯦꯛꯁꯔꯁꯥꯏꯖ ꯒꯥ ꯆ꯭ꯇꯄꯥ ꯈꯣꯠꯄꯥ ꯒꯥ ꯀꯦꯏꯝ ꯇ꯭ꯕꯗ꯭ꯔꯦ ꯀꯣ꯫ ꯃꯩꯇꯩꯒꯤꯗꯤ ꯃꯄꯤꯅ ꯄꯨꯊꯣꯛꯇꯅ ꯆꯦꯟ ꯆꯣꯡꯗꯅ ꯑꯉꯥꯡ ꯑꯣꯏꯔꯤꯉꯩꯗꯒꯤ ꯁꯥꯟꯅꯔꯛꯄꯅꯤꯅ ꯃꯣꯏꯗꯤ ꯐꯤꯠ ꯑꯣꯏꯈꯤꯕꯒꯤ ꯋꯥꯅꯦꯕꯀꯣ
ꯑꯣ ꯑꯗꯣ ꯃꯩꯇꯩ ꯌꯦꯟꯗꯁꯨ ꯉꯥꯏ ꯕꯣꯏꯂꯔꯒꯤ ꯑꯩꯈꯣꯏꯒꯤ ꯃꯤꯔꯝꯗꯒꯤ ꯂꯥꯛꯏꯕ ꯍꯧꯖꯤꯛꯄꯨꯗꯤ ꯑꯩꯈꯣꯏ ꯂꯝꯗꯝꯗꯁꯨ ꯁꯨꯡꯉꯦ ꯁꯤꯒꯤ ꯃꯆꯤꯟꯖꯥꯛꯁꯦ ꯑꯥ ꯄꯤꯖꯥꯔꯤ ꯗ ꯎꯝ ꯀꯃꯩ ꯇ꯭ꯕꯤꯅꯤ ꯃꯦꯏꯇꯦꯏ ꯌꯦꯟ ꯁꯨ ꯑꯗꯨꯝ ꯕꯣꯏꯂꯔ ꯗ꯭ꯕꯥꯅꯥ꯫ ꯇ꯭ꯕꯒꯗ꯭ꯔ ꯀꯃꯩ ꯇ꯭ꯕꯤꯅꯤ꯫
ꯎꯝ ꯎꯝ ꯍꯣꯏ ꯑꯈꯣꯏꯒꯤ ꯃꯦꯏꯇꯦꯏ ꯌꯦꯟ ꯁꯦ꯫ ꯎꯝ ꯈꯦꯇꯅꯕꯥ ꯈ꯭ꯔꯥ ꯗꯤ ꯂꯦꯏꯅꯤ ꯃꯦꯏꯇꯦꯏ ꯌꯦꯟ ꯗꯥ ꯕꯣꯏꯂꯔ ꯃꯆꯤꯟ ꯆꯥꯛ ꯄꯤꯖꯥꯔꯥ ꯀ꯭ꯟꯗꯥ ꯁꯨ ꯍꯣꯏ ꯆ꯭ꯋ ꯗ ꯆ꯭ꯋ꯭ꯈꯇꯂꯀꯅꯤ ꯀꯣ꯫ ꯑꯗꯨꯒ ꯈꯦꯅꯕꯥ ꯃꯥꯍꯋ ꯗꯤ ꯈ꯭ꯔꯥ ꯂꯦꯏꯅꯤ꯫ ꯃꯔꯥꯝ ꯗꯤ ꯑꯈꯣꯏ ꯅ ꯌꯦꯔꯨꯝ꯫ ꯃꯄꯤꯗꯨꯅꯥ ꯌꯦꯔꯨꯝ ꯑꯣꯏꯅꯥ ꯀꯣꯂꯀꯄꯥ ꯃꯥ꯫ ꯇꯨꯃꯗꯥ ꯑꯈꯣꯏ ꯒꯤ ꯖꯤꯅꯦ ꯗꯥ ꯈ꯭ꯔꯥ꯫ ꯈꯦꯅꯕꯥ ꯂꯦꯏꯕꯥꯅꯤꯅꯥ ꯅꯦ꯫ ꯑꯗꯨꯝ ꯈꯦꯅꯥꯕꯥ ꯗꯤ ꯈ꯭ꯔꯥ ꯂꯦꯏꯅꯤ ꯕꯣꯏꯂꯔ ꯒꯥ ꯗꯤ ꯃꯥꯍꯑꯣ ꯆꯞ ꯗꯤ ꯃꯅꯥꯔꯣꯏ꯫ ꯕꯣꯏꯂꯔ ꯃꯆꯥ ꯄꯤꯗꯔꯗꯣ ꯍꯥꯏꯗꯤ ꯌꯦꯟ꯫ ꯄꯤꯗꯨꯅ ꯀꯣꯛꯂꯛꯄ ꯃꯔꯨꯝꯗꯣ ꯖꯤꯟ ꯗꯨꯗꯥ ꯈ꯭ꯔꯥ ꯈꯦꯇꯅꯕꯥ ꯂꯛꯅꯤ꯫ ꯂꯥꯛꯀꯅꯦꯕꯀꯣ ꯃꯤꯁꯦ ꯂꯩꯗꯅ ꯑꯩꯈꯣꯏꯒꯤ ꯑ ꯄꯤꯛꯄ ꯃꯃꯥ ꯃꯄꯥꯅ ꯄꯣꯛꯑꯒꯅ ꯈꯔ ꯄꯤꯛꯇꯠ ꯆꯠꯄ ꯄꯣꯛꯄ ꯌꯥꯎ ꯀ ꯀꯥꯟ ꯄꯣꯛꯑꯒꯅ ꯑꯗꯨꯝ ꯏꯖꯥꯎ ꯖꯤꯟ ꯁꯥꯔꯨ ꯆꯥꯑꯣꯕꯥ ꯈꯣꯇꯥ ꯂꯦꯏꯗꯅꯥ꯫ ꯑꯗꯨꯃꯥꯏꯅꯥ ꯃꯣꯏ ꯂꯦꯏ꯫ ꯊꯅꯤꯕ ꯑꯩꯈꯣꯏꯅ ꯌꯦꯟ ꯌꯦꯟ ꯀꯥꯎꯅꯕꯗꯁꯨ ꯎꯗ꯭ꯔꯥꯅꯦ꯫ ꯌꯦꯟ ꯀꯥꯎꯅꯌꯦꯗ ꯃꯈꯜ ꯊꯥ ꯊꯣꯛꯣꯛꯇ꯭ꯔꯣ ꯃꯌꯥꯏ ꯑꯣꯏꯕ ꯑꯃ ꯄꯤꯛꯄꯥ ꯑꯥꯃꯥ꯫ ꯑꯗꯨꯗꯥꯒꯤ ꯗ ꯃꯥꯅꯆꯤꯡ ꯂꯃꯗꯥꯒꯤ꯫ ꯄꯨꯁꯤꯜꯂꯛꯄ ꯀꯥꯎꯅꯌꯦꯟ ꯑꯆꯧꯕ ꯁꯕꯥꯟ ꯄꯥꯟꯕꯀꯣ ꯑꯗꯨꯗꯣꯄꯟ ꯆꯤꯟꯒꯤ ꯈꯦꯠꯅꯕꯩꯅꯦꯕ ꯃꯤꯑꯣꯏꯕꯗꯁꯨ ꯂꯩꯔꯤꯁꯤꯗꯤ ꯈ꯭ꯋꯥꯏ ꯀꯟꯕ ꯋꯥꯡ ꯆꯥꯎꯕ ꯅꯦꯒ꯭ꯔꯣ ꯀꯥꯏꯅ ꯆꯥꯎꯔꯤꯁꯦ ꯃꯣꯏꯁꯦ ꯃꯣꯏꯒꯤ ꯃꯐꯝꯗꯨꯗ ꯊꯤꯡꯕꯗ ꯆꯥꯅꯕꯒꯤ ꯁ꯭ꯀꯨꯜꯗꯨꯒꯤ ꯃꯇꯨꯡ ꯏ ꯃꯇꯨꯡꯏꯟꯅ ꯑꯦꯗꯥꯞꯇꯦꯁꯟꯗꯣ ꯑꯗꯨꯒꯤ ꯆꯥꯎ ꯁꯥꯡꯉꯤꯅꯦꯕ ꯑꯗꯣ ꯑꯩꯈꯣꯏ ꯊꯥꯏꯒꯤꯅ ꯑꯃꯨꯛ ꯍꯥꯛꯁꯟ ꯈꯦꯠꯅꯕ ꯍꯥꯏꯇꯥꯔꯦ
ꯑꯣ ꯑꯗꯣ ꯀꯩꯅꯣ ꯇꯧꯕ ꯍꯥꯏ ꯇꯔꯦ ꯕꯣꯏꯂꯔꯁꯦ ꯀꯤꯂꯣꯗ ꯀꯌꯥ ꯄꯤꯒꯦ ꯑꯗꯨꯒ ꯃꯩꯇꯩꯁꯤꯅꯒ ꯀꯤꯂꯣꯗ ꯀꯌꯥ ꯀꯌꯥ ꯀꯌꯥ ꯌꯣꯟꯅꯕꯖꯥꯠꯅꯣ ꯆꯤꯛꯀꯟꯁꯦ
ꯕꯣꯏꯂꯔꯒꯤꯗꯤ ꯍꯧꯖꯤꯛꯀꯥꯟꯁꯦ ꯀꯤꯂꯣꯗ ꯆꯅꯤ ꯌꯥꯡꯈꯩ ꯍꯨꯝꯐꯨ ꯍꯨꯝꯗ꯭ꯔꯥ ꯁ꯭ꯋꯥꯏ ꯄꯤꯕꯅꯦꯕꯀꯣ ꯃꯩꯇꯩꯌꯦꯟꯒꯤꯗꯤ ꯀꯤꯂꯣꯗꯗꯤ ꯑꯣꯟꯅꯗꯤꯌꯦ ꯍꯣꯏ ꯈꯔ ꯍꯥꯏꯒꯠꯄ ꯃꯐꯝꯗꯗꯤ ꯃꯣꯏ ꯀꯣꯏꯂꯔꯗꯨꯁꯨ ꯑꯩꯈꯣꯏ ꯁꯨꯃꯥꯏꯅ ꯌꯨꯝꯗ ꯊꯥꯗꯣꯛꯄꯤꯗꯕ ꯅꯠꯇꯦꯕꯀꯣ ꯃꯆꯤꯟꯖꯥꯛ ꯄꯤꯖꯔꯛ ꯀꯣꯏꯂꯔ ꯀꯩꯀꯥ ꯍꯥꯏꯕ ꯋꯥꯅꯦꯕꯀꯣ ꯑꯗꯨꯒ ꯗꯥꯏꯔꯦꯛ ꯈꯨꯡꯒꯪ ꯂꯩꯀꯥꯏꯗꯒꯤꯒ ꯂꯩꯕꯗꯗꯤꯅꯦ ꯀꯤꯂꯣꯅꯗꯦ ꯂꯝꯁꯟ ꯍꯥꯏꯡ ꯍꯥꯏꯗꯤ ꯌꯦꯟ ꯂꯥꯕ ꯑꯃ ꯗ ꯂꯨꯄꯥ ꯂꯤꯁꯤꯡ ꯑꯃ ꯑꯃ ꯆꯅꯤ ꯆ ꯃꯄꯥꯟ ꯁ꯭ꯋꯥꯏꯗꯒ ꯄꯤꯅꯩꯌꯦꯕꯀꯣ
ꯎꯝ
ꯑꯃꯨꯛꯣꯝꯗꯅ ꯆꯥꯝꯃꯔꯤ ꯆꯥꯝꯃꯉꯥ ꯁꯥꯏꯐꯧ ꯏꯁ ꯆꯥꯡ ꯍꯥꯏꯇꯥꯔꯦ
ꯑꯗꯣ ꯊꯥꯏꯅꯒꯤꯩꯁꯨꯝ ꯑꯩꯅ ꯈꯪꯕꯗ ꯑꯩꯈꯣꯏꯒꯤ ꯏꯃꯥ ꯏꯄꯥ ꯑꯩꯈꯣꯏ ꯕꯥꯥꯎꯍꯩ ꯑꯩꯈꯣꯏ ꯄꯨꯔꯤ ꯃꯇꯝꯗꯒ ꯀꯩꯅꯣ ꯇꯧꯕ ꯍꯥꯏ ꯇꯔꯦ ꯌꯦꯟꯁꯦ ꯕꯣꯏꯂꯔꯗꯤ ꯀꯩꯁꯨ ꯑꯩꯈꯣꯏꯅꯒ ꯏꯁꯥꯒ ꯅꯨꯡꯉꯥꯏꯇꯕ ꯃꯇꯝꯗ ꯏ ꯋꯥꯠꯂꯦ ꯀꯥꯏꯅꯕꯗ ꯏꯁꯥꯁꯦ ꯁꯣꯟꯊꯩꯒ ꯍꯥꯏ ꯀꯥꯟꯗ ꯐꯨꯠꯂꯒ ꯊꯛꯅꯩꯗꯅ ꯃꯩꯇꯩꯌꯦꯟꯒꯤ ꯃꯍꯩꯤꯁꯦ ꯃꯁꯤ ꯐꯨꯠꯄꯁꯤꯗ ꯀꯩꯅꯣ ꯇꯧꯕ ꯍꯥꯏꯇꯥꯔꯦ ꯁꯤꯗ ꯑꯩꯈꯣꯏꯅ ꯑꯌꯥꯝꯕ ꯃꯇꯝꯗ ꯃꯤꯅ ꯑꯩꯈꯣꯏꯒꯤ ꯁꯨꯝ ꯊꯥꯏꯅꯗꯒꯤ ꯆꯠꯅꯗꯅ ꯂꯥꯛꯕ ꯊꯥꯖꯕꯗ ꯃꯩꯇꯩ ꯌꯦꯟꯒꯤ ꯑꯇꯩ ꯃꯆꯨ ꯑꯉꯥꯡꯕ ꯑꯉꯧꯕ ꯍꯪꯒꯄꯥ ꯃꯌꯥꯝ ꯂꯩꯔꯤꯁꯦ ꯁꯤ ꯊꯤꯗꯕꯤꯗ ꯃꯤꯅꯒ ꯂꯃꯣꯏꯅ ꯁꯦꯡ ꯏ ꯋꯥꯠꯄ ꯐꯨꯠꯄꯒꯤ ꯈꯣꯠꯄꯒꯤ ꯇꯧꯕ ꯃꯇꯝꯗ ꯑꯃꯨꯕꯤ ꯌꯦꯟꯕꯤ ꯊꯤꯔꯤꯁꯦ
ꯎ
ꯌꯦꯟꯕꯤ ꯑꯃꯨꯕꯤꯒꯦꯅ ꯂꯥꯏ ꯇꯤꯟꯒꯤ ꯈꯣꯏꯔꯝꯕ ꯑꯣꯏꯒꯦꯔꯥ ꯑꯃ ꯑꯣꯏꯒꯦꯔꯥ ꯌꯦꯟꯕꯤ ꯑꯃꯨꯕꯤꯒꯦ ꯍꯥꯏꯅꯩꯗꯅ
ꯎꯝ
ꯁꯤ ꯑꯃꯨꯕꯤ ꯊꯤꯔꯤꯁꯦ ꯑꯃꯨꯕꯤꯁꯤ ꯌꯥꯝꯅ ꯀꯔꯤꯅꯣꯕ ꯑꯃꯨꯕꯤꯗ ꯌꯥꯎꯔꯤꯕ ꯚꯦꯂꯨꯗꯤ ꯍꯥꯏꯗꯤ ꯃꯉꯣꯟꯗ ꯌꯥꯝꯅ ꯀꯔꯤ ꯀꯔꯤ ꯌꯥꯎꯕ ꯌꯥꯥꯅꯣ
ꯎꯝ ꯑꯗꯨꯒꯤꯗꯤ ꯑꯗꯨꯒ ꯍꯣꯏ ꯅꯪ ꯍꯥꯏꯗ ꯆꯨꯝꯃꯦꯕ ꯌꯦ ꯅ ꯑꯉꯥꯡ ꯁꯄꯥ ꯀꯩꯀꯥꯗ ꯁꯨꯞ ꯇꯧꯕꯒꯨꯝꯕꯗꯀꯣ ꯏ ꯋꯥꯠꯄꯗ ꯊꯛꯅꯕꯗ ꯑꯌꯥꯝꯕꯅ ꯌꯦꯟ ꯑꯃꯨꯕꯤꯒ ꯁꯤꯤꯊꯤꯕꯅꯦꯕꯀꯣ ꯑꯗ ꯃꯨꯕꯤꯁꯦ ꯑꯩꯈꯣꯏꯅ ꯑ ꯈꯟꯕꯗ ꯑꯦ ꯃꯤꯗꯕꯨ ꯑꯣꯏꯔꯣ ꯑꯗꯒꯤꯗꯤ ꯑꯦꯕ꯭ꯔꯤ ꯄꯣꯠ ꯈꯨꯗꯤꯡꯃꯛꯇꯕꯨ ꯑꯣꯏꯔꯣ ꯑꯗꯨ ꯍꯥꯏꯕ ꯌꯥꯗ꯭ꯔꯦ ꯑꯍꯤꯡꯕ ꯤꯕꯁꯤꯡꯗ ꯑꯃꯨꯕꯁꯤꯡꯁꯦ ꯈꯔꯗꯤ ꯁꯥꯠꯠꯇꯦꯅ ꯂꯧꯋꯦꯕ ꯃꯔꯝꯗꯤ ꯃꯣꯏꯅ ꯃꯣꯏꯗ ꯌꯥꯝꯅ ꯑꯩꯈꯣꯏꯒꯤ ꯈꯥꯡꯕ ꯀꯟꯕ ꯍꯥꯏ ꯇꯔꯦꯀꯣ ꯈꯥꯡꯕ ꯀꯟꯕ ꯑꯗꯒꯤꯗꯤ ꯇꯧꯕ ꯉꯝꯕ ꯃꯣꯏꯅ ꯅꯤꯡꯈ꯭ꯔꯗꯤ ꯍꯦꯛꯇ ꯇꯧꯕ ꯉꯝꯕꯒꯤ ꯁꯛꯇꯤ ꯑꯃꯗꯤ ꯎꯏꯌꯦꯕ ꯑꯃꯨꯕ ꯄꯣꯠꯁꯤꯡ ꯖꯤꯕꯁꯤꯡꯁꯤꯗ ꯑꯗꯨꯅ ꯃꯣꯏ ꯑꯁꯤꯒꯨꯝꯕ ꯈꯔꯁꯨ ꯂꯩꯔꯝꯕ ꯌꯥꯏ ꯑꯗꯨꯅ ꯃꯣꯏ ꯨꯝꯕ ꯑꯀꯟ ꯑꯀꯟꯕ ꯄꯣꯠꯁꯤꯡꯒꯤ ꯏꯗꯤ ꯀꯜꯂꯤ ꯇꯔꯥ ꯑ ꯏꯒꯨꯝꯕ ꯑꯗꯨ ꯃꯣꯏꯒꯤ ꯁꯟꯒꯨꯝꯕꯗ ꯌꯥꯎꯕ ꯑꯩꯈꯣꯏꯅ ꯑꯩꯈꯣꯏꯅꯅꯦ ꯕꯣꯏꯂꯔ ꯁꯨꯞ ꯊꯛꯄꯒ ꯃꯩꯇꯩ ꯌꯦꯟ ꯊꯄꯒ ꯈꯦꯅꯔꯤꯁꯦ ꯀꯩꯒꯤꯅꯣ ꯍꯥꯏꯕ ꯃꯇꯝꯗ ꯃꯩꯇꯩ ꯌꯦꯟꯗꯤ ꯆꯦꯟ ꯆꯣꯡꯉ ꯁꯥꯟꯅꯕ ꯈꯣꯠꯅꯕ ꯃꯁꯥꯗ ꯑꯩꯈꯣꯏꯒꯤ ꯃꯁꯜꯒꯤ ꯀꯩꯅꯣꯁꯦ ꯃꯁꯜꯗ ꯌꯥꯎꯔꯤꯕ ꯑꯩꯈꯣꯏꯒꯤ ꯑ ꯀꯩꯅꯣꯗꯤ ꯊꯥꯗꯣꯑꯦꯕꯀꯣ ꯑ ꯑ ꯃꯁꯜꯗꯕꯨꯗꯤ ꯖꯤꯟ ꯈꯔ ꯍꯥꯏꯇꯥꯔꯦꯅꯦ ꯁꯥꯟꯅꯕ ꯈꯣꯠꯅꯕ ꯂꯦꯡ ꯂꯥꯛ ꯖꯤꯗꯗꯤ ꯁꯤ ꯁꯤ ꯁꯤꯁꯦ ꯐꯪꯕꯩꯅꯦꯕ ꯑꯩꯈꯣꯏꯒꯤ ꯖꯤꯝ ꯁꯥꯟꯅꯕ ꯃꯤꯅꯒ ꯃꯁꯜ ꯊꯥꯡꯒꯠꯂꯕ ꯃꯇꯨꯡꯗ ꯀꯣꯟꯅ ꯇꯣꯛꯈ꯭ꯔꯀꯥꯟꯗ ꯃꯁꯥ ꯆꯥꯎꯈꯠꯄ ꯑꯗꯣ ꯑꯩꯈꯣꯏꯒꯤ ꯃꯁꯜꯒꯤ ꯇꯤꯁꯨꯁꯤꯡꯁꯦ ꯂꯣꯏꯅ ꯊꯨꯒꯥꯏꯔꯝꯕ ꯀꯥꯟꯗ ꯍꯣꯔꯃꯣꯟ ꯍꯣꯔꯃꯣꯟ ꯑꯃ ꯊꯥꯗꯣꯛꯏꯕ ꯑ ꯍꯣꯔꯃꯣꯟꯖꯦ ꯑꯗꯨꯃꯥꯏꯅ ꯇꯧꯗꯅ ꯆꯦꯡ ꯆꯣꯡꯗꯨꯅ ꯁꯥꯟꯅꯕ ꯌꯦꯟꯁꯤꯡꯗ ꯊꯥꯗꯣꯛꯑꯦꯕ ꯑꯗꯨꯒꯤ ꯍꯣꯔꯃꯣꯟꯖꯤ ꯑꯗꯨꯅꯦꯕ ꯌꯥꯝ ꯀꯥꯟꯅꯔꯤꯁꯦ ꯃꯤꯑꯣꯏꯕꯅ ꯊꯛꯄꯗ ꯁꯨꯞ ꯀꯣ ꯊꯣꯛꯄꯗꯀꯣ
ꯑꯥ
ꯑꯗꯨꯝ ꯕꯣꯏꯂꯔꯗꯗꯤ ꯁꯤꯒꯨꯝꯕꯁꯦ ꯄꯣꯊꯥ ꯂꯩꯕꯅꯤꯅ ꯐꯪꯗꯦꯕ ꯑꯗꯨꯅ ꯑꯃꯨꯕꯤ ꯌꯦꯟꯁꯤꯅ ꯑꯁꯤꯒꯤ ꯍꯣꯔꯃꯣꯟꯁꯦ ꯑꯃꯨꯛ ꯍꯦꯟꯅ ꯍꯦꯜꯂꯝꯒꯅꯦꯕ ꯃꯤꯌꯣꯢꯕꯗ ꯀꯥꯟꯅꯕ ꯐꯪꯕꯖꯦ ꯑꯗꯨ ꯅꯅꯦꯕ ꯃꯣꯏꯅ ꯊꯤꯅꯔꯤ
ꯅꯪꯕꯨ ꯀꯩꯗꯧꯔꯝꯃꯤꯅꯣ ꯍꯧꯖꯤꯛꯄꯨ
ꯁꯨꯝ ꯄꯣꯊꯥꯔꯝꯕꯅꯤꯅꯦ
ꯑꯣ ꯍꯣ ꯇꯧꯔꯣ ꯇꯧꯔꯣ ꯑꯩꯁꯨ ꯑꯩꯈꯣꯏ ꯃꯥꯍꯣꯏꯅ ꯆꯥꯛ ꯏꯁꯤꯡ ꯆꯥꯊꯣꯛꯄꯒꯤ ꯀꯧꯔꯦ ꯆꯥꯛ ꯆꯥꯕ ꯑꯝꯇ ꯆꯪꯉꯨꯒꯤꯒꯦ ꯂꯣꯏꯔꯀꯥꯟꯗ ꯑꯃꯨꯛ ꯑꯩꯉꯣꯟꯗ ꯍꯥꯏꯔꯛꯑꯒꯦ ꯍꯣꯍꯣ
ꯎꯝ